ꯌꯥꯝꯁꯥꯏꯌꯦ
ꯇꯦꯟ ꯃꯈꯣꯟ ꯈꯛꯇ ꯇꯥꯏꯌꯦꯕ ꯑꯗꯨꯒꯤ
ꯎꯝ ꯌꯥꯝ ꯁꯥꯏꯌꯦ ꯎꯄꯥꯏ ꯂꯩꯇꯦ
ꯇꯣꯃꯣꯒ ꯂꯩꯕ꯭ꯔꯣ
ꯍꯣꯏ ꯇꯨꯝꯃꯤꯌꯦ ꯅꯟꯗꯦ
ꯑꯩꯁꯨ ꯇꯨꯝꯃꯒ ꯂꯩꯌꯦ ꯑꯗꯨꯕꯨ ꯑꯩꯗꯤ ꯑꯗꯨꯝ ꯍꯤꯞꯄꯒ ꯂꯩꯕ ꯋꯥꯅꯤ ꯇꯨꯝꯊꯥꯗꯦꯗ ꯅꯨꯡꯗꯤ ꯇꯨꯝ ꯇꯨꯝꯃꯒ ꯍꯥꯎꯒꯠꯄ ꯃꯥꯜꯂꯦ
ꯑ ꯍꯣꯏ ꯑꯩ ꯀꯣꯛꯇꯣ ꯈꯔ ꯅꯥꯞꯁ ꯅꯥꯕꯀꯣ ꯑꯗꯨꯒꯤ ꯏꯃꯥꯟꯅꯕꯤꯅ ꯄꯥꯏꯔꯝꯕꯅꯤ
ꯍꯧꯖꯤꯗꯤ ꯈꯔ ꯐꯥꯔꯔꯕꯣ ꯍꯥꯢꯁꯦ
ꯎꯝ ꯀ ꯐꯔꯦ
ꯎꯝ
ꯃꯄꯥꯟ ꯍꯦꯛ ꯊꯣꯛꯂꯨꯕꯗ ꯀꯛꯁꯦ ꯑꯗꯨꯝ ꯅꯥꯕ ꯑꯗꯨꯒꯤ
ꯎꯝ ꯅꯨꯡꯁꯤꯠꯅ ꯑꯣꯏꯔꯝꯒꯅꯤ
ꯎꯝ
ꯑꯗꯨ ꯅꯪ ꯈꯔ ꯅꯣꯏꯔꯕꯣ ꯍꯟꯗꯛ ꯀꯃꯥꯏ ꯇꯧꯔꯒꯦ
ꯑꯁ ꯇꯣꯏꯕꯒꯁꯦ ꯈꯪꯗꯦꯗ
ꯑꯣꯏꯒꯩꯅꯣ
ꯅꯣꯏꯕꯁꯨ ꯈꯪꯗꯦ ꯅꯣꯏꯗꯕꯁꯨ ꯈꯪꯗꯦ ꯈꯪꯗꯦ ꯉꯁꯤꯗꯤ ꯈꯔ ꯅꯣꯏ ꯈꯠꯄ ꯃꯥꯜꯂꯦ ꯈꯔ ꯄꯣꯝꯃꯦ ꯃꯥꯏ ꯃꯤꯛ ꯑꯗꯨꯝ
ꯎꯝ ꯇꯨꯝꯕꯒꯤ ꯑꯣꯏꯔꯝꯅꯤ
ꯍꯨꯝ ꯈꯪꯗꯦꯗ
ꯌꯥꯝ ꯂꯥꯡꯉꯦꯍꯦ ꯅꯣꯏꯁꯦ
ꯂꯥꯡꯗꯕꯅꯦ
ꯎꯝ ꯀꯩ ꯏꯟꯖꯥꯡ ꯆꯥꯗꯣꯏꯅꯣ ꯍꯣꯔꯦꯟꯗꯤ
ꯊꯥꯡꯗ꯭ꯔꯤ ꯀꯩ ꯢꯟꯆꯪ ꯆꯥꯗꯣꯏꯅꯣ ꯅꯣꯏꯗꯤ ꯊꯣꯡꯉꯔꯣꯏꯅꯦ
ꯎꯝ ꯆꯥꯛ ꯄꯥꯝꯃꯦ ꯑꯩꯅ ꯉꯁꯥꯏ ꯆꯥꯛꯆꯥꯥꯊꯕꯩ ꯑꯗꯨ ꯀꯩꯅꯣ ꯑ ꯅꯃꯥ ꯎꯝ ꯑꯌꯨꯛꯇ ꯀꯩ ꯆꯥꯡ ꯆꯥꯏ ꯍꯥꯏꯕ
ꯐ꯭ꯔꯥꯏꯠ ꯔꯥꯏꯁ ꯑꯣꯏꯅ ꯆꯥꯏꯌꯦ
ꯎꯝ ꯎꯝ ꯎꯝ ꯆꯥꯅꯤꯡꯉꯦ ꯊꯥꯎ ꯌꯥꯝ ꯍꯥꯞꯄꯗꯤ ꯄꯥꯝꯗꯦ ꯑꯩꯗꯣ ꯑꯗꯨꯕꯨ
ꯎꯝ ꯑꯗꯨꯝ ꯍꯥꯎꯋꯦ ꯅꯪ ꯑꯩꯉꯣꯟ ꯑ ꯀꯦ ꯅꯝꯕꯔꯗꯅꯣ ꯇꯧꯔꯛꯄꯗꯣ ꯌꯦ
ꯑꯩ ꯍꯣꯔꯦꯟ ꯅꯥꯔꯛꯑꯀꯦ
ꯑꯁ ꯎꯝ
ꯑꯁ ꯌꯥꯝ ꯇꯨꯝꯅꯤꯡꯉꯦ ꯇꯨꯝꯕ ꯌꯥꯗꯦ
ꯎꯝ
ꯁꯤꯁꯦ ꯀꯣꯛ ꯈꯪꯗꯦ ꯑꯩ ꯅꯥꯒꯦ ꯅꯥꯒꯦ ꯇꯧꯕ ꯃꯥꯂꯦ ꯈꯔ ꯌꯥꯝ ꯅꯨꯡꯉꯥꯏꯇꯦꯕ ꯑꯩ ꯍꯛꯆꯥꯡ ꯄꯨꯕ ꯉꯝꯗꯦꯕ
ꯎꯝ ꯎꯝ ꯃꯆꯥꯖ ꯇꯧꯕꯤꯌꯣ ꯍꯥꯏꯕꯅꯦ ꯀꯣ ꯄꯥꯏꯕ ꯍꯥꯏꯕ ꯂꯩꯕ꯭ꯔꯥ
ꯎꯝ ꯅꯠꯇꯦ ꯑꯗꯨꯒꯨꯝꯕꯗꯤ ꯑꯗꯨ ꯑꯗꯨꯒꯨꯝꯕ ꯑꯝꯇ ꯇꯧꯔꯨꯁꯨ ꯌꯥꯏꯗꯤ
ꯍ ꯀꯣꯛ ꯄꯥꯏꯕꯤꯔꯤꯐꯥꯎ ꯑꯗꯨꯝ ꯅꯥꯕꯅꯦꯕꯀꯣ ꯌꯥꯗꯕꯅꯦꯕ ꯑꯗꯨꯒꯤ
ꯎꯝ
ꯑꯩ ꯌꯥ
ꯑꯗ ꯑꯗꯨꯗꯦ ꯎ ꯃꯗꯤꯦ ꯀꯩꯁꯨ ꯇꯧꯗꯦ
ꯅꯪ ꯉꯁꯥꯏꯁꯇꯔ ꯆꯠꯀꯅꯤ ꯍꯥꯏꯕꯗꯨ ꯆꯠꯄ꯭ꯔꯥ ꯉꯁꯥꯏ ꯏꯁ꯭ꯇꯣꯔ ꯆꯠꯀꯅꯤ ꯍꯥꯏꯕꯗꯨꯣ ꯆꯠꯄ꯭ꯔꯥ
ꯀ ꯌꯥ ꯍꯥꯏꯗ ꯍꯥꯏꯕ
ꯉꯁꯥꯏꯗꯣ ꯏꯁꯇꯣꯔ ꯆꯠꯀꯅꯤ ꯍꯥꯏꯕꯗꯨꯣ ꯆꯠꯄ꯭ꯔꯕ
ꯆꯠꯇꯦ ꯃꯣꯏ ꯍꯧꯖꯤꯛ ꯈꯛꯇ ꯍꯜꯂꯛꯑꯦꯕ ꯑꯗꯨꯒꯤ ꯍꯧꯖꯤꯛ ꯑꯃꯨꯛꯀ ꯆꯠꯄꯁꯦ ꯑꯩꯁꯦ ꯏꯅꯔꯖꯤ ꯂꯩꯇꯦ ꯑꯗꯨꯒꯤ ꯆꯠꯅꯤꯡꯗꯕ ꯀꯃꯥꯏꯅ ꯇꯧꯗꯣꯏꯅꯣ ꯈꯪꯗꯦ ꯆꯠꯁꯨꯠ ꯆꯠꯅꯤꯡꯉꯦ ꯍꯔꯦꯟ
ꯈ꯭ꯔꯅꯤ ꯑꯗꯨꯝ ꯑꯗꯨꯝ ꯆꯥꯊꯣꯛꯑꯅ
ꯑꯗꯨ ꯍꯌꯦꯡꯗꯤ ꯆꯠꯁꯤ ꯆꯠꯈ꯭ꯔꯅꯤ ꯀꯃꯥꯏꯅ ꯇꯧꯗꯣꯏꯅꯣ ꯈꯪꯗꯦ ꯍꯧꯖꯤꯛ ꯆꯠꯁꯤꯔꯥ ꯆꯄꯁꯨ ꯍꯣꯏ ꯆꯠꯅꯤꯡꯕ ꯃꯤ ꯂꯩꯌꯦ ꯍꯥꯏꯗꯤ ꯍꯧꯖꯤꯛ ꯆꯠꯂꯁꯨ ꯍꯥꯏꯗꯤ ꯑꯩꯁꯦ ꯌꯥꯝ ꯋꯥꯕꯒꯤ ꯑꯦꯁꯦ ꯃ ꯃꯄꯥꯟꯊ ꯑꯗꯨ ꯑꯗꯨꯃꯥꯏꯅ ꯋꯥꯔꯗꯤ ꯌꯥꯝ ꯐꯦꯇꯤꯛ ꯑꯣꯏꯒꯂꯦꯕ ꯍꯥꯏꯗꯤ
ꯑ
ꯊꯨ ꯊꯨꯅ ꯏꯅꯔꯖꯤ ꯂꯣꯏꯒꯟꯕꯗꯣ ꯑꯣ ꯇꯧꯋꯦꯕ ꯑꯗꯨꯒ ꯃꯥꯏ ꯁꯨ ꯉꯥꯟꯊꯣꯛꯑꯔꯣꯏ ꯏꯃꯝ ꯑꯃꯒ ꯑꯗꯨꯝ ꯂꯩꯕꯅꯦ
ꯎꯝ ꯎ ꯍꯝ ꯎ
ꯑ ꯌꯥꯝ ꯇꯨꯝꯅꯤꯡꯉꯦ ꯑꯩꯁꯨ ꯑꯗꯣ ꯅꯃꯥꯟꯅꯕꯤꯒꯤ ꯀꯩꯅꯣꯗꯨ ꯕꯦꯡ ꯑꯦꯀꯥꯎꯟꯗꯤ ꯍꯥꯡꯕ ꯂꯣꯏꯔꯕꯣ
ꯂꯣꯏꯗ꯭ꯔꯤꯌꯦ ꯉꯁꯥꯏ ꯂꯥꯛ ꯈꯥꯛꯛꯇꯔꯤ ꯍꯥꯏꯕ꯭ꯔꯥ ꯃꯣꯏꯗꯣ ꯁꯤ ꯑꯗꯨꯒꯀꯣ
ꯂꯣꯏꯗ꯭ꯔꯤꯌꯦ ꯑꯗꯨ ꯆꯦꯗꯣ ꯂꯣꯏꯔꯒ ꯍꯜꯂꯛꯀꯅꯤ ꯍꯥꯏꯌꯦ ꯑꯗꯨꯒ ꯆꯠꯈ꯭ꯔꯦ ꯑꯗꯨꯒ ꯍꯧꯖꯤꯛ ꯀꯣꯜ ꯇꯧꯕꯅꯦ ꯃꯣꯏꯗꯣ ꯂꯣꯏꯗ꯭ꯔꯤ ꯍꯥꯏꯕꯀꯣ
ꯎꯝ
ꯈꯥꯗꯦ ꯀꯃꯥꯏ ꯇꯧ ꯑꯗꯨꯔ
ꯎꯝ ꯑꯗꯨ ꯑ ꯑ ꯑꯁꯤꯗꯁꯨ ꯄꯨꯡ ꯀꯌꯥ ꯐꯥꯎ ꯍꯪꯒꯦ ꯕꯦꯡꯁꯦ
ꯍꯣꯝꯕꯔꯤ ꯐꯕ
ꯍꯧꯖꯤꯛꯇꯤ ꯃꯔꯤ ꯍꯦꯜꯂꯦ ꯃꯉꯥ ꯇꯥꯈ꯭ꯔꯦ
ꯊꯦꯡꯉꯝꯕꯅꯤ ꯏꯪ ꯁꯤꯗ
ꯎꯝ
ꯎ ꯁꯀꯦ ꯍꯥꯏꯒ ꯁꯥꯏꯅ ꯁꯀꯗꯕꯅꯦ
ꯍꯣꯏ ꯃꯣꯏꯅ ꯊꯦꯡꯅ ꯂꯥꯛꯄꯩꯅꯦ ꯍꯥꯏꯕ
ꯀꯅ ꯦꯡꯀ ꯑꯦꯀꯥꯎꯟ ꯂꯩ ꯇꯕꯒꯤ ꯍꯥꯡꯒꯦ ꯅꯠꯇꯧꯔꯥ ꯅꯠꯇ꯭ꯔꯒ ꯑꯦꯛꯁꯇ꯭ꯔꯥ ꯄꯥꯝꯃꯦ ꯍꯥꯏꯔ
ꯂꯩꯩ ꯇꯕ ꯏꯅꯦ ꯃꯥꯗꯤꯦ
ꯎꯝ ꯎꯝ ꯌꯨꯝꯗꯒꯤ ꯑꯃ ꯍꯪꯒꯦ ꯍꯥꯏꯗꯤꯦ
ꯃꯥꯗꯨ ꯎꯝ ꯍꯥꯡꯒꯦꯗꯤ ꯇꯧꯕꯅꯦꯕ ꯑꯗꯨ ꯌꯥꯗꯕꯒꯤ
ꯎꯝ ꯎꯝ
ꯀꯩꯒꯤ ꯌꯥꯗꯕꯅꯣ ꯈꯪꯗꯦ ꯑꯩꯁꯨ ꯒ꯭ꯌꯥꯟ ꯇꯥꯗꯦ
ꯎꯝ
ꯑꯗꯨ ꯀꯩꯀꯩ ꯆꯥꯡꯕꯒꯦ ꯍꯥꯏꯗꯤ ꯔꯦꯗꯤꯗ ꯔꯦꯗꯤꯗ
ꯃꯣꯏ ꯖꯦꯔꯣꯛꯁ ꯇꯧꯅꯤꯡꯉꯥꯏ ꯄꯤꯕ ꯄꯤꯗꯕꯗꯤ ꯈꯪꯗꯦꯀꯣ ꯑ ꯑꯗꯣ ꯑꯩꯈꯣꯏꯒꯤꯗꯤ ꯑꯙꯥꯔ ꯈꯛꯇꯅꯤ ꯆꯪꯕ
ꯎꯝ
ꯄꯥꯟ ꯀꯥꯔꯠ ꯌꯥꯎꯔꯗꯤ ꯄꯦꯟ ꯀꯥꯔꯠ
ꯎꯝ
ꯑꯗꯨ ꯑꯣꯏꯔꯁꯨ ꯃꯄꯥꯟ ꯆꯠꯄꯗꯗꯤ ꯑꯗꯨꯝ ꯂꯣꯏꯅ ꯄꯨꯔꯒ ꯆꯠꯄꯅ ꯐꯕꯅꯦ ꯃꯣꯏ ꯀꯦꯛ ꯀꯦ ꯍꯪꯉꯛꯀꯅꯤ ꯈꯪꯗꯕꯅꯤꯅ ꯀꯣ
ꯍꯣꯏ ꯑꯗꯨꯕꯨꯗꯤ ꯑꯣꯏꯔꯦ
ꯄꯨꯔꯒ ꯆꯠꯂꯣ
ꯑꯩꯅ ꯅꯍꯥꯟ ꯑꯩꯒꯤ ꯐꯤꯔꯣꯜ ꯄꯨꯔꯛꯄꯁꯤꯡꯗꯣ ꯑꯩꯒꯤꯗꯃꯛ ꯂꯣꯏ ꯆꯥꯎꯋꯦ ꯑꯗꯨꯒ ꯍꯤꯜ ꯍꯥꯞꯇ꯭ꯔꯗꯤ ꯑꯩꯁꯦ ꯑꯗꯨ ꯑꯗꯨꯒꯨꯝꯕ ꯎꯝ ꯀꯩꯅꯣ ꯐꯨꯔꯤꯠꯀꯨꯝꯕ ꯑꯗꯤ ꯑꯩꯒꯤꯗꯨ ꯍꯥꯞꯄ ꯌꯥꯗꯦꯕ ꯁꯤꯗꯗꯤ ꯍꯤꯜ ꯍꯥꯞꯐꯝꯁꯨ ꯂꯩꯇꯦ ꯑꯩꯅ ꯍꯤꯜ ꯍꯥꯞꯄꯒ ꯆꯠꯂꯗꯤ ꯃꯤ ꯃꯌꯥꯝꯅ ꯌꯦꯡꯒꯗꯧꯕꯗꯣ
ꯑꯗꯨꯒꯤ ꯑꯩꯅ ꯑꯩꯅ ꯐꯤꯔꯣꯜꯁꯤꯡꯁꯦ ꯄꯨꯔꯛꯄꯁꯦ ꯑꯝꯇ ꯆꯥꯟꯅꯗꯦꯉꯣ ꯑꯩ ꯑꯗꯨꯒꯤ ꯐꯤꯔꯣꯜ ꯑꯝꯇ ꯂꯩꯇꯦ
ꯍꯥꯏꯗꯤ ꯑꯩꯅ ꯄ꯭ꯔꯖꯦꯟꯇꯦꯁꯟꯒꯨꯝꯕ ꯂꯩꯕ ꯀꯥꯟꯗꯗꯤ ꯍꯥꯞꯄ ꯌꯥꯏꯕꯀꯣ ꯑꯗꯨ ꯀ꯭ꯂꯥꯁ ꯇꯄ ꯀꯥꯟꯗ ꯀꯃꯥꯏꯅ ꯀꯅꯥꯅ ꯍꯤꯜ ꯇꯣꯡꯉꯒ ꯆꯠꯇꯣꯏꯅꯣ ꯑꯗꯨꯒ ꯃꯤ ꯑꯌꯥꯝꯕꯅ ꯃꯣꯏꯗꯤ ꯑꯗꯨꯝ ꯀꯦꯖ꯭ꯋꯦꯜ ꯗ꯭ꯔꯦꯁꯇ ꯑꯗꯨꯝ ꯍꯥꯞꯄꯦ ꯁꯤꯗꯗꯤ ꯑꯗꯨꯒꯨꯝ
ꯀꯦꯖ꯭ꯋꯦꯜ ꯍꯥꯞꯅꯕꯅꯦ ꯀꯦꯖ꯭ꯋꯦꯜ ꯗꯦ ꯍꯥꯏꯗꯣ
ꯑꯩꯁꯦ ꯑꯩꯒꯤ ꯑꯝꯇ ꯌꯥꯗ꯭ꯔꯦ ꯍꯥꯏꯕ ꯑꯩꯅ ꯀꯩꯅꯣ ꯎꯝ ꯖꯤꯟꯁ ꯄꯨꯔꯛꯄꯗꯨ
ꯎꯝ
ꯑꯗꯨꯁꯨ ꯑꯝꯇ ꯆꯥꯟꯅꯗꯦ ꯌꯥꯗꯦ
ꯈꯪꯗꯦꯗ ꯅꯪꯒꯤꯁꯦ
ꯌꯥꯝ ꯇꯜꯂꯦ
ꯃꯣꯏ ꯃꯌꯥꯝꯗꯤ ꯃꯣꯏ ꯏꯄꯣꯏ ꯌꯥꯝꯕ꯭ꯔꯥ ꯄꯨꯔꯛꯄꯗꯣ
ꯌꯥꯝꯃꯦ ꯃꯣꯏꯗꯣ ꯈꯨꯌꯥꯝ ꯑꯃ
ꯍ ꯕꯦꯛ ꯀꯌꯥ ꯀꯌꯥ ꯄꯨꯅꯔꯛꯀꯦ
ꯑꯅꯤ ꯑꯅꯤ ꯑꯅꯤ
ꯑꯁ
ꯌꯥꯝ ꯌꯥꯝ ꯎꯝ ꯃꯤ ꯈꯔꯗꯤ ꯑ ꯑꯩꯗꯧꯅ ꯍꯥꯏꯗꯤ ꯑ ꯑꯆꯥꯄꯣꯒꯨꯝꯕ ꯑꯝꯇ ꯄꯨꯔꯛꯇꯕ ꯃꯤꯁꯨ ꯃꯌꯥꯝ ꯂꯩꯌꯦ
ꯑꯣꯏꯟ ꯅꯪꯗꯧꯅ ꯆꯥꯅꯤꯡꯗꯦ ꯆꯥꯅꯤꯡꯗꯦ ꯀꯥꯏꯅ ꯈꯜꯂꯝꯒꯅꯦꯕ ꯃꯣꯏꯁꯨ
ꯎꯝ ꯃꯤ ꯈꯔꯗꯤ ꯑꯣꯏꯔꯝꯒꯅꯤ
ꯅꯪꯁꯨ ꯇꯧꯔꯤꯗꯨꯗꯤ ꯑꯩꯅ ꯍꯥꯏꯃꯟꯕꯗꯨꯗ ꯈꯔꯁꯨ ꯄꯨꯕ ꯑꯣꯏꯔꯝꯅꯦ
ꯑꯗꯨꯒ ꯂꯩꯔꯗꯤ ꯆꯥꯅꯤꯡꯗꯦ ꯍꯥꯏꯕ ꯍꯧꯖꯤꯛꯇꯤ ꯂꯩꯔꯕꯅꯤꯅ ꯌꯥꯝꯅ ꯄꯛꯅ ꯇꯥꯅꯤꯡꯕꯁꯨ ꯑꯣꯏꯗꯦ ꯍꯧꯖꯤꯛꯇꯤ
ꯑꯗꯣ ꯈꯨꯗꯛꯇꯣ ꯂꯣꯏꯅ ꯆꯥꯒꯗꯕ ꯅꯠꯇꯦ ꯃꯥꯛꯀ ꯁꯂ ꯑꯗꯨꯝꯁ ꯌꯥꯔꯦ
ꯍꯥꯏꯗꯤꯦ
ꯑꯁ ꯀꯀꯅꯥ ꯅ ꯂꯣꯏꯔꯦ
ꯄꯣꯠꯊꯥꯔꯣ ꯑꯗꯨꯗꯤ ꯐꯖꯅ
ꯎꯝ ꯄꯣꯊꯥꯕꯅꯦ ꯇ꯭ꯔꯥꯏ ꯇꯕꯅꯦ ꯑꯗꯨꯝ ꯃꯤꯠ ꯎꯏꯁꯤꯟꯕꯁꯨ ꯌꯥꯗꯦ ꯑꯗꯨꯝ ꯀꯣꯛ ꯉꯥꯎ
ꯑꯗꯨ ꯍꯤꯗꯥꯛ ꯆꯥꯗ꯭ꯔꯣ
ꯎꯝ ꯗꯥꯛꯇꯔ ꯁꯥꯕꯦ
ꯍꯤꯗꯥꯛ ꯂꯥꯛꯑꯣ ꯍꯤꯗꯥꯛꯁꯦ ꯑꯩꯈꯣꯏꯗ ꯑꯁ ꯑꯩꯁꯨ ꯑꯣ ꯑꯣ ꯑꯥꯔ ꯑꯦꯁꯀ ꯄ꯭ꯔꯥꯁꯤꯇꯥꯃꯣꯗꯣ
ꯎꯝ
ꯑꯗꯨꯗꯤ ꯑꯗꯨꯝ ꯊꯝꯃꯨ ꯇꯧꯕ ꯃꯥꯜꯂꯦ
ꯅꯣꯏꯃꯥꯅ ꯇꯝꯒꯂꯅꯤ
ꯑꯩꯁꯨ ꯊꯝꯒꯦ ꯍꯥꯏꯔꯒ ꯑꯩꯁꯦ ꯅꯍꯥꯟ ꯆꯠꯄ ꯀꯥꯟꯗ ꯄꯨꯛ ꯅꯥꯕꯒꯤ ꯑꯣꯏꯅ ꯄꯤꯔꯛꯑꯦ ꯌꯥꯝ ꯐꯨꯅꯤꯡꯉꯦ ꯃꯣꯏꯁꯦ
ꯑꯥꯍꯍ
ꯑꯣꯅꯤꯡꯕꯒꯤ ꯅꯠꯇꯦ ꯑꯣꯅꯤꯡꯕ꯭ꯔꯥ ꯍꯥꯏ ꯑꯩ ꯑꯣꯅꯤꯡꯗꯦ ꯑꯝꯇ ꯑꯣꯅꯤꯡꯗꯦ ꯍꯥꯏꯔꯒ ꯑꯣꯕꯒꯤ ꯍꯤꯗꯥꯛ ꯑꯣꯏꯅ ꯄꯤꯔꯛꯑꯦ ꯌꯥꯝ ꯄꯛꯇꯦ ꯃꯣꯏꯗꯣ
ꯑꯧ ꯉꯁꯥꯏ ꯑꯟꯇꯤꯗꯣ
ꯎꯝ
ꯍꯥꯏꯕꯅꯦ ꯃꯥ ꯃꯥꯒꯤ ꯑꯪꯀꯜꯗꯣ ꯑꯥꯗ ꯃꯤꯇꯤꯡꯒꯤ ꯁꯛꯈ꯭ꯔꯦ ꯍꯥꯏꯕꯀꯣ ꯑꯃ ꯍꯜꯂꯛꯄ ꯀꯥꯟꯗ ꯍꯜꯗꯛꯇꯁꯨ ꯑꯗꯨꯝ ꯀꯣꯜ ꯇꯧ ꯑꯃꯕꯨ ꯀꯣꯜ ꯇꯧꯣ ꯍꯥꯡꯉꯣ ꯀꯩ ꯇꯣꯄꯤꯛꯅ ꯐꯕ꯭ꯔꯥ ꯀꯃꯥꯏꯅ ꯇꯧꯕ꯭ꯔꯥ ꯍꯥꯏꯕꯗꯣ ꯍꯉ ꯈꯪꯉꯝꯒꯅꯤ ꯍꯥꯏꯌꯦꯕꯀꯣ
ꯎꯝ
ꯃꯥ ꯍꯦꯜꯞ ꯇꯧꯕꯤꯒꯅꯤ ꯀꯣꯜ ꯇꯧꯔ ꯍꯥꯏꯕ ꯑꯩꯅ ꯑꯁ ꯃꯥ ꯃꯤꯇꯤꯡ ꯆꯠꯂꯗꯤ ꯌꯥꯔꯦ ꯃꯥ ꯍꯜꯂꯛꯄ ꯀꯥꯟꯗ ꯀꯣꯜ ꯇꯧꯕꯤꯅꯤꯡꯉꯥꯏ ꯑꯩ ꯍꯥꯏꯒꯦꯅ ꯍꯥꯏꯈꯤ ꯅꯦ ꯏꯃ ꯏꯗꯣ ꯀꯨꯏ ꯅꯕ ꯆꯅ ꯍꯥꯏꯕ ꯀꯣ ꯉꯁꯥꯏꯗꯣ
ꯎꯝ ꯃꯕꯥꯅꯤꯗꯤ ꯋꯥꯔꯤ ꯁꯥꯕꯁꯦ ꯌꯥꯝ ꯍꯩꯕꯒꯤꯅꯤ
ꯍꯥꯏꯗꯤ ꯇꯜꯂꯦꯕ ꯃꯣꯏꯒ ꯋꯥꯔꯤ ꯁꯥꯟꯅꯔꯗꯤ ꯍꯥꯏꯗꯤ ꯑꯩꯁꯦ ꯑꯗꯨꯝ ꯇꯤꯟꯅꯗꯕꯒꯤ ꯅꯍꯥꯟꯗꯒꯤ ꯇꯤꯟꯅꯗꯕꯒꯤ ꯋꯥꯔꯤ ꯁꯥꯕ ꯍꯩꯇꯦ ꯍꯥꯏꯕ ꯃꯉꯣꯟꯗꯗꯤ
ꯑꯩꯁꯨ ꯇꯤꯟꯅꯗꯦꯗ
ꯑꯩꯅ ꯇꯤꯟꯅꯗꯦ ꯍꯥꯏꯔꯁꯨ ꯅꯨꯕꯥꯅꯤꯗꯤ ꯑꯗꯨꯝ ꯈꯪꯗꯦ ꯈꯔꯗꯤ ꯑꯗꯨꯝ ꯍꯩꯕ ꯑꯗꯨꯒꯤꯅꯦ ꯃꯥꯁꯨ ꯃꯆꯤꯟ ꯌꯥꯝ ꯀꯟꯕꯅꯦꯀꯣ
ꯌꯥꯝ ꯀꯜꯂꯦ ꯃꯁꯦꯜꯗꯤ ꯃꯁꯦꯜꯗꯤ ꯂꯦꯞꯇꯦꯕ
ꯑ ꯃꯆꯤꯟꯁꯨ
ꯃꯥꯁꯨ ꯃꯥꯁꯨ ꯑꯗꯨꯝ ꯍꯥꯏꯔꯛꯑꯦ ꯑꯁ ꯅꯪꯒ ꯋꯥꯔꯤ ꯁꯟꯅꯕꯁꯦ ꯁꯦ ꯑꯗꯨꯝ ꯅꯨꯡꯉꯥꯏꯅ ꯑꯗꯨꯝ ꯍꯥꯏꯌꯦ ꯃꯥꯁꯨ
ꯎꯝ ꯑꯣꯏꯔꯝꯒꯅꯤ ꯑꯗꯨꯗꯤ ꯑꯗꯨꯝ ꯋꯥꯔꯤ ꯁꯥꯟꯅꯔꯣ ꯌꯥꯗ꯭ꯔꯣ ꯅꯕꯥꯅꯤ
ꯑꯗꯨꯝ ꯋꯥꯔꯤ ꯁꯥꯟꯅꯕꯅꯦ
ꯎꯝ ꯃꯥꯗꯣ ꯀꯔꯝ ꯀꯥꯟꯗ ꯑꯉꯥ ꯑꯉꯥꯡ ꯄꯣꯛ ꯄꯣꯛꯀꯅꯤ
ꯑꯍ ꯃꯊꯪ ꯊꯥꯗ ꯄꯣꯛꯑꯅꯤ
ꯃꯥꯗꯣ ꯀꯤꯔꯝꯒꯅꯤꯀꯣ
ꯈꯪꯗꯦꯗ ꯀꯤꯗꯦꯗꯤ ꯍꯥꯏꯌꯦ
ꯍꯥꯥ
ꯀꯤꯗꯦꯅꯗꯤ ꯍꯥꯏꯌꯦꯕ
ꯑ ꯑꯗꯨꯒꯨꯝꯕ ꯋꯥꯔꯤꯁꯨ ꯑꯗꯨꯝ ꯁꯥ ꯁꯥꯕ꯭ꯔꯥ ꯃꯥꯁꯦ
ꯍꯣꯏ
ꯃꯥ ꯑ ꯅꯨꯄꯥ ꯄꯥꯝꯕ꯭ꯔꯥ ꯅꯨꯄꯤ ꯄꯥꯝꯕ꯭ꯔꯥ
ꯑꯅꯤꯃꯛ ꯑꯗꯨꯝ ꯌꯥꯏ ꯍꯥꯏꯌꯦ
ꯑ ꯃꯣꯏ ꯅꯨꯄꯗꯤ
ꯃꯣꯏ ꯅꯨꯄꯥꯁꯨ ꯑꯣꯏꯔ ꯃꯥꯜꯂꯦꯗ ꯑꯅꯤꯃ ꯑꯗꯨꯝ ꯌꯥꯕ ꯃꯥꯜꯂꯦꯗ ꯑꯩꯅ ꯈꯟꯕ ꯁꯤ ꯃꯣꯏ ꯅꯨꯄꯥꯗꯣ ꯅꯨꯄꯤ ꯄꯥꯝꯗꯕ ꯃꯥꯜꯂꯦ ꯍꯥꯏꯕꯗꯤ ꯃꯣꯏ ꯏꯃꯨꯡꯗꯣ ꯅꯨꯄꯤ ꯋꯥꯠꯄꯅꯦꯕꯀꯣ
ꯅꯨꯄꯤ ꯄꯥꯝꯗꯧ ꯃꯥꯜꯂꯦ ꯍꯥꯏꯕ
ꯎꯝ
ꯑꯣ ꯀꯩꯅꯣ ꯅꯨꯄꯤ ꯃꯌꯥꯝ ꯂꯩꯕ ꯅꯠꯇ꯭ꯔꯣ
ꯎꯝ ꯅꯨꯄꯤ ꯃꯌꯥꯝ ꯂꯩꯇꯦꯍꯦ
ꯑꯣ
ꯃꯣꯏ ꯃꯆꯤꯟ ꯃꯅꯥꯎ ꯅꯨꯄꯤ